ꯍꯜꯂꯣ ꯀꯩꯗꯧꯔꯤꯒꯦ
ꯇꯨꯃꯦ
ꯅꯣꯛꯅꯤꯡꯕ꯭ꯔꯣ
ꯅꯣꯛꯅꯤꯉꯦ ꯈꯤꯇꯡ
ꯑ
ꯑꯩ ꯊꯋꯥꯏ ꯅꯨꯡꯉꯥꯏꯇꯦ ꯍꯧꯖꯤꯛꯀꯣ
ꯍ ꯀꯥꯏꯒꯤꯦ
ꯋꯥꯅ ꯇꯧꯔꯝꯕꯗꯣ ꯃꯥꯡꯈ꯭ꯔꯦ ꯉꯁꯥꯏꯒꯤꯗꯣ
ꯑ
ꯆꯥꯏꯣꯄ꯭ꯔꯣ ꯆꯥꯏ
ꯃꯪꯉꯥꯑꯣ ꯃꯪꯉꯥꯑꯣ
ꯎꯝ ꯃꯄꯥꯟꯗ ꯂꯩꯔꯤꯕꯕꯣꯁ
ꯃꯅꯟꯗꯅꯤ ꯍꯖꯤ
ꯑꯩꯁꯨ ꯐꯃꯨꯡꯗ ꯂꯩꯌꯦ ꯂꯦꯡ ꯗꯔꯤꯗ
ꯃꯊꯟꯔꯣ
ꯎꯝ ꯊꯟ ꯇꯅꯤ ꯊꯇꯔꯣꯇ
ꯊꯗꯅꯦ ꯍ
ꯅꯣꯛꯕꯗꯤ ꯌꯥꯕ꯭ꯔꯣ
ꯑꯦ ꯅꯣꯛꯄꯗꯤ ꯍꯛꯆꯥꯡ ꯐꯕꯅꯦ ꯅꯣꯛꯎ
ꯑ
ꯑꯗꯣ
ꯍꯣ
ꯀꯔꯤ ꯋꯥꯔꯤ ꯂꯤꯁꯤꯔ
ꯈꯝꯂꯦ
ꯑꯥ ꯍꯌꯦꯡ ꯀꯥꯏ ꯆꯠꯇꯣꯏꯅꯣ
ꯉꯥꯏꯅꯤꯅ
ꯐꯕ
ꯏꯗ ꯂꯩꯅꯤ
ꯑ
ꯐ꯭ꯔꯤ ꯀꯒ ꯂꯩꯒ
ꯎꯝ ꯊꯀꯦ
ꯍꯥꯥ
ꯅꯇꯤꯒ
ꯎꯝ ꯀꯒꯤꯁꯥꯏ
ꯎꯝ
ꯁꯤꯗ ꯑꯗꯨꯝ ꯂꯩꯕꯒꯤ ꯊꯕꯛ ꯇꯧꯅꯤꯡꯗꯦ
ꯉꯧꯔꯝꯃꯅꯤ ꯅꯪ ꯌꯥꯝꯅ
ꯌꯦꯁ ꯌꯥꯗꯦꯍꯦ ꯁꯤ ꯇꯨꯔꯦꯜ ꯂꯩꯕꯒꯤ ꯁꯤꯗ ꯌꯥꯗꯦ ꯀꯝꯄ꯭ꯂꯦꯛꯁꯟ
ꯑꯩꯗꯤ ꯑꯩꯁꯨ ꯃꯨꯕꯅ ꯂꯣꯏꯔꯦ
ꯇꯨꯔꯦꯟꯒꯤ ꯅꯨꯡꯁꯤꯠꯂ ꯌꯥꯗꯦ
ꯎꯝ
ꯀꯩꯒꯤ ꯅꯪꯁꯨ ꯃꯨꯔꯝꯃꯤ ꯍꯥꯏꯗꯤ
ꯎꯝ꯫
ꯃꯄꯥꯟꯗꯔꯣ ꯅꯪ ꯂꯦꯞꯄꯅꯦ ꯑꯗꯨꯗꯤ꯫
ꯃꯄꯥꯟꯗꯅꯦ ꯂꯦꯞꯄꯗꯣ ꯑꯩ꯫
ꯑꯣ꯫ ꯃꯦꯀꯞ ꯌꯥꯝ ꯃꯦꯀꯥꯞ ꯇꯧꯗꯅ꯫
ꯏꯁꯁ ꯃꯦꯀꯞ ꯇꯧꯔꯁꯨ ꯃꯄꯥꯟꯗꯅꯤꯅ ꯐꯖꯕꯅꯤꯅꯦ꯫
ꯁꯟꯁꯀ꯭ꯔꯤꯟ ꯑꯦꯁ ꯄꯤ ꯑꯦꯐ ꯌꯥꯝꯕ꯫ ꯇꯩꯔꯒꯅꯦ꯫
ꯇꯩꯕꯁꯨ ꯁꯪꯗꯔꯦꯅꯦ꯫ ꯀꯦꯕ ꯕꯥꯎ ꯇꯥꯟꯂꯦꯗ ꯀꯨꯏꯔ ꯀꯨꯏꯔꯒ꯫
ꯑꯩꯈꯣꯏ ꯈꯨꯟꯒꯤ ꯃꯤꯁꯤꯡꯗꯤ ꯋꯥꯔꯤ ꯁꯥꯕ ꯐꯪꯕ꯭ꯔꯣ꯫
ꯎꯝ ꯐꯪꯉꯦ ꯅꯪ꯫ ꯅꯪꯕꯨ ꯐꯣꯟ ꯇꯧꯗꯅꯤ ꯃꯃꯥꯡꯗ ꯃꯣꯏꯗ ꯉꯥꯛꯇꯅꯦ꯫
ꯀꯥꯅꯅ꯫
ꯃꯣꯏ ꯀꯣꯅ ꯍꯥꯏꯕꯤꯒꯦ꯫
ꯎꯝ
ꯑꯁ ꯑꯩ ꯉꯁꯤꯗꯤ ꯐꯖꯅ ꯋꯥꯔꯦꯍꯦ꯫ ꯫ ꯃꯥꯂꯤꯁ ꯇꯧꯕꯤꯕ ꯃꯤ ꯂꯩꯔꯗꯤ ꯐꯒꯗꯅꯤ꯫
ꯅꯃꯥꯟꯅꯕꯤꯗ ꯇꯧꯕꯤꯌꯣ ꯍꯥꯏꯒꯦ꯫
ꯏꯃꯥꯟꯅꯕꯤ ꯀꯝꯄꯨꯏꯇꯔ ꯃꯦꯠꯂꯤ꯫
ꯀꯩꯗꯧꯅꯤꯡꯉꯥꯏ꯫
ꯀꯝꯄꯦꯅꯤꯒꯤ ꯊꯕꯛ ꯇꯧꯕꯅꯦ ꯃꯥꯗꯤ꯫
ꯎꯝ꯫
ꯑꯩꯈꯣꯏꯗꯤ ꯑꯗꯨ ꯈꯪꯍꯧꯗ꯭ꯔꯕꯅꯤꯅ ꯑꯗꯨꯝ ꯋꯥꯕ ꯇꯥꯔꯦ꯫ ꯈ꯭ꯔꯤꯁꯃꯥꯁ ꯂꯥꯛꯅꯤꯕ ꯇꯄꯔꯣ꯫
ꯃꯥ ꯎꯝ꯫ ꯅꯪꯗꯤ ꯊꯣꯛ ꯂꯣꯏ ꯍꯥꯏ꯫
ꯑꯩ ꯈꯪꯗꯦ꯫ ꯌꯥꯔꯗꯤ ꯊꯣꯛꯀꯅꯤ꯫ ꯂꯥꯟꯒꯤ ꯃꯇꯨꯡ ꯏꯟꯅ ꯇꯧ ꯀꯩꯅꯣ ꯇꯧꯔꯅꯤ꯫
ꯎꯝ꯫
ꯂꯝꯕꯤ ꯆꯠꯄ ꯌꯥꯔꯗꯤ ꯊꯣꯛꯀꯅꯤ ꯂꯝꯕꯤ ꯆꯠꯄ ꯌꯥꯗ꯭ꯔꯗꯤ ꯊꯣꯛꯑꯔꯣꯏ꯫
ꯎꯝ꯫
ꯂꯝꯕꯤ ꯆꯠꯄ ꯌꯥꯗꯔꯗꯤ ꯊꯣꯛꯑꯒ ꯀꯩ ꯀꯥꯟꯅꯗꯨꯝ꯫ ꯫
ꯇꯨꯝꯅꯤꯡꯕ ꯍꯧꯔꯕꯣ꯫
ꯇꯨꯝꯅꯤꯡ ꯇꯨꯝꯕꯨꯗꯤ ꯇꯨꯝꯅꯤꯡꯉꯦ ꯑꯗꯣ ꯊꯕꯛ ꯌꯥꯝ ꯋꯥꯜꯂꯤꯅꯦ ꯍꯧꯖꯤꯛ꫰ ꯐꯃꯨꯡꯁꯨ ꯂꯣꯏ ꯆꯥꯏꯌꯦ꯫ ꯏꯁꯥꯁꯨ ꯁꯦꯡꯗꯣꯛꯇ꯭ꯔꯤ ꯑꯃꯐꯥꯎ ꯃꯥꯏꯁꯨ ꯑꯃꯨꯛ ꯇꯥꯔꯨꯒꯤꯗꯣꯏꯅꯤ꯫
ꯊꯦꯡꯉꯦꯍꯦ꯫
ꯊꯦꯡꯉꯦ ꯊꯦꯡꯖꯔꯁꯅꯨ꯫
ꯁꯣꯏꯗꯗꯤ ꯇꯨꯝꯕ ꯈꯛꯇꯪ ꯉꯥꯏꯔꯦ꯫
ꯉꯁꯤ ꯈꯛꯇ ꯍꯌꯦꯡꯗꯤ ꯉꯟꯅ ꯇꯨꯝꯃꯅꯤ ꯉꯁꯤꯗꯤ ꯊꯦꯡꯖꯔꯁꯅꯨ ꯅꯍꯥꯟ ꯅꯤ ꯄꯨꯡ ꯕꯥꯔꯣ ꯑꯃ ꯑꯗꯨꯋꯥꯏ ꯈꯛꯇꯅꯦ ꯇꯨꯔꯤꯁꯦ꯫ ꯍꯟꯗꯛ ꯑꯩꯅ ꯏꯁꯥ ꯏꯁꯥ ꯉꯝꯗꯕꯒꯤ ꯉꯟꯗ ꯇꯨꯝꯕ ꯉꯔꯥꯡꯁꯨ ꯄꯨꯡ ꯇꯔꯥꯃꯥꯊꯣꯏꯗꯗꯤ ꯇꯨꯝꯕ꯫
ꯎꯝ
ꯅꯪꯗꯤꯄꯨꯝ ꯀꯌꯥꯇ ꯂꯒꯦ
ꯏꯁꯄꯣꯔ ꯌꯦꯡꯉꯅꯤ ꯑꯩꯒꯤ ꯀꯥꯞꯗ
ꯅꯪꯖ ꯋꯥꯀ ꯌꯦꯡꯕ꯭ꯔꯥꯅꯦ
ꯎꯝ ꯇꯦꯟ ꯊꯥꯔꯇꯤꯗ
ꯌꯥꯝ ꯂꯩꯔ ꯂꯩꯔꯅꯤꯅꯦꯗ ꯋꯥꯕꯅꯤꯅ ꯑꯩꯗꯤ ꯊꯋꯥꯏ ꯋꯥꯕꯅꯤꯅ ꯑꯩꯗꯤ ꯑꯝꯇ ꯆꯪꯗ꯭ꯔꯦ ꯄꯨꯛꯅꯤꯡ ꯆꯪꯗ꯭ꯔꯦ ꯂꯥꯛꯑꯦ ꯆꯥꯔꯦ ꯇꯨꯝꯃꯒꯦ ꯁꯤꯅꯦ
ꯎꯝ ꯌꯥꯝꯃ ꯑ ꯑꯗꯨ ꯑꯗꯨꯝ
ꯍ ꯀꯅꯣ ꯋꯥꯗ ꯑ ꯂꯋꯣꯏꯗꯔꯤ ꯑꯕ ꯈꯥꯡꯒꯅꯦ
ꯐꯩꯅ ꯌꯦꯦꯝ ꯂꯩꯥꯏꯅꯅꯤ
ꯌꯥ ꯌꯥ ꯁꯦꯕ ꯀꯔꯦ
ꯑꯩꯈꯣꯏꯒꯤ ꯑꯦꯝ ꯂꯩꯇꯕꯅꯤꯅ ꯐ꯭ꯔꯤꯗ
ꯀꯔꯤꯕ꯭ꯔꯔꯤꯗꯅꯣꯗ ꯍꯣ ꯏꯗꯨ ꯍꯣ ꯂꯄꯥꯃꯒ ꯇꯪ ꯑꯣꯏꯔꯁ ꯑꯗꯨꯝ ꯅꯤꯡꯗ꯭ꯔꯤꯔꯤꯕꯣ ꯅꯪꯗꯤ
ꯆ ꯂꯤ ꯋꯥꯠꯂ ꯁꯥ ꯉꯝꯗꯦ ꯍꯥꯏꯕꯣ ꯍꯤꯗꯥꯛꯗꯤ ꯆꯥꯕ
ꯇꯔꯦ ꯑꯣꯤꯗꯥꯛ ꯑꯃ ꯆꯥꯕ ꯀꯥꯎꯋꯦꯅꯦ ꯅꯪ ꯍꯥꯏꯔꯒ ꯑꯁ ꯌꯥꯝ ꯐꯩ ꯅꯪ ꯍꯥꯏꯔꯛꯄꯁꯦ ꯌꯨꯝꯍꯥꯟꯕꯗ ꯅꯥꯕꯗꯣ ꯑꯗꯨꯗꯣ ꯆꯥꯔꯤꯅꯦꯕ ꯗꯨꯁꯔꯗ ꯀ꯭ꯔꯚꯥꯅꯤꯒ
ꯎꯝ ꯌꯥꯝꯃ꯭ꯔꯣ
ꯌꯥꯝ ꯍꯥꯏꯗꯤ ꯊꯥꯡꯅ ꯂꯦꯜꯂꯒ ꯅꯥꯕꯗꯣ ꯅꯠꯇꯕ
ꯎꯝ
ꯌꯨꯝ ꯑꯍꯥꯟꯕ ꯃꯅꯨꯡꯗ ꯅꯥꯕꯗꯣ
ꯌꯨꯝ ꯃꯅꯥꯝꯅ ꯅꯝꯊꯤꯕ꯭ꯔꯣ ꯑꯗꯨꯝ
ꯅꯝꯊꯤꯑꯦ ꯅꯪ ꯊꯤꯗꯅ ꯂꯣꯏꯔꯕꯅꯦ ꯀꯩꯗꯧꯅꯖꯅ ꯐꯪꯗꯅꯤꯦ ꯍꯌꯦꯡ ꯑꯃ ꯑꯃꯨ ꯌꯦꯡꯉꯨꯒꯅꯤ
ꯆꯀꯥ
ꯎꯝ ꯀꯤꯗꯅꯤꯒꯨꯝꯕ ꯐꯦꯜ ꯑꯣꯏꯔꯦ ꯍꯥꯏꯔꯗꯤ ꯔꯦ ꯐꯛ ꯐꯒꯤꯗ
ꯑ
ꯑꯗꯨꯝ ꯁꯥꯠꯂꯦ
ꯑ
ꯑꯁ ꯏꯅꯤ ꯐꯦꯜ ꯑꯣꯏ ꯍꯥꯏꯔꯁꯨ ꯑꯩꯈꯣꯏ ꯑꯩꯈꯣꯏ ꯁꯥꯏꯒ ꯀꯦꯅꯤ ꯂꯧꯒꯅꯤꯅ
ꯏꯒ
ꯎꯄꯥꯏ ꯂꯥꯏꯇꯔꯗ
ꯅꯣꯏ ꯁꯥꯏꯗꯤ ꯀꯃꯥꯏꯅ ꯇꯧꯔꯤ
ꯑꯩꯈꯣꯏ ꯁꯥꯢꯗꯤ ꯌꯥꯝ ꯐꯔꯤ ꯑꯩꯕꯨ ꯀꯦꯔ ꯂꯧꯃꯟꯗꯗꯅ ꯑꯩꯅ ꯂꯝꯍꯦꯟꯕ ꯂꯝꯍꯦꯟꯕꯤꯅꯦ ꯑꯩꯗ
ꯅꯨꯡꯉꯥꯏꯔꯒ ꯑꯗꯨꯝ ꯂꯩꯔꯗꯤ ꯂꯥꯁꯀꯤ ꯈꯔꯝꯅꯅꯤꯕ ꯅꯪ ꯅꯔꯖ ꯍꯥꯏ
ꯎꯝ
ꯅꯠꯇꯦ
ꯎꯝ ꯂꯥꯁꯅꯦ ꯃꯥꯅ ꯈꯜꯂꯦ
ꯃꯣꯏ ꯄꯪꯉꯦꯕ ꯅꯕ ꯄꯝꯔꯣ
ꯐꯪꯅꯦꯗ ꯑꯗꯨꯣ ꯌꯥꯝ ꯐꯪꯗꯦ ꯂꯥꯞꯅ ꯂꯩꯌꯦꯕ
ꯑꯣ
ꯑꯗꯨꯁꯨ
ꯑꯗꯨ ꯑꯣꯢꯔꯁꯨ ꯈꯔꯗꯤ ꯅꯨꯡꯉꯥꯏꯔꯝꯒꯅꯤ ꯅ ꯅꯍꯥꯟ
ꯎꯝ ꯈꯔꯗꯤ ꯅꯨꯡꯉꯥꯏꯔꯦ ꯃꯥ ꯑꯗꯨꯃꯥꯏꯅ ꯑꯩꯕꯨ ꯒ꯭ꯌꯥꯟ ꯇꯥꯕꯤꯕ ꯃꯤ ꯂꯩꯇ꯭ꯔꯦꯗ
ꯌꯅꯤ
ꯁꯦꯡꯕꯅꯤ ꯏꯃꯥ ꯏꯄꯥ ꯐꯥꯎ ꯏꯃꯥ ꯏꯄꯥ ꯐꯥꯎ ꯒ꯭ꯌꯥꯟ ꯇꯥꯕꯤꯗꯦ ꯃꯥꯅ ꯇꯥꯕꯤꯔꯦ
ꯑꯗꯣ ꯑꯣꯏꯔ ꯅ ꯇ꯭ꯔ
ꯐꯠꯇꯕ ꯍꯥꯏꯕꯕꯨꯉꯥꯟꯕꯗꯣ ꯑꯗꯨ ꯈꯛꯇꯅꯤ
ꯎꯝ ꯑꯩꯈꯣꯏ ꯑꯩꯈꯣꯏꯗ ꯑꯣꯜꯂꯁꯦ ꯍꯥꯏꯌꯨꯗꯅ
ꯌꯥꯗꯦꯅ
ꯀꯩꯒꯤ ꯃꯣꯏ ꯃꯃꯥꯗꯪ ꯅꯔꯣ
ꯑꯗꯨꯗꯤ ꯌꯥꯗꯧ ꯃꯥꯟꯗ꯭ꯔꯦꯅꯦ ꯍꯣꯏ ꯅꯣꯏꯒꯤꯗꯨꯁꯨ ꯅꯤꯡꯒꯅꯤ ꯑꯩꯈꯣꯏꯒꯤꯁꯨ ꯅꯤꯡꯉꯣ ꯌꯦ ꯑꯩꯈꯣꯏꯒꯤꯁꯨ ꯅꯤꯡꯒꯅꯤ ꯍꯥꯏꯕ ꯑꯩꯕꯨꯗꯤ ꯅꯤꯡꯗ꯭ꯔꯁꯨ ꯌꯥꯏ ꯍꯥꯏ ꯅꯣꯏꯒꯤꯗꯣ ꯑꯗꯨꯝ ꯇꯧꯖꯧ ꯍꯥꯏ